ꯑ
ꯍꯜꯂꯣ
ꯇꯥꯕ꯭ꯔꯣ ꯎꯝ
ꯇꯥꯔꯦ
ꯀꯌꯥꯃꯨ ꯇꯥꯔꯕ꯭ꯔꯥ
ꯌꯥꯝ ꯀꯟꯅ ꯇꯥꯕꯃꯛꯇꯤ ꯅꯠꯇꯦ
ꯕꯣꯔꯥ ꯀꯌꯥꯃꯨꯛ ꯇꯥꯕ꯭ꯔꯥ ꯕꯣꯔꯥ ꯀꯌꯥꯃꯨꯛ ꯇꯥꯕ꯭ꯔꯥ꯫
ꯕꯣꯔꯥ ꯑꯃꯃꯨꯛ ꯇꯥꯏꯌꯦ
ꯑꯩꯗꯤ ꯕꯣꯔꯥ ꯇꯔꯥꯃꯨꯛ ꯇꯥꯅꯤꯡꯉꯥꯏ ꯍꯥꯏꯔꯛꯈꯤꯕꯅꯦ ꯀꯔꯤ ꯀꯃꯥꯏꯟ ꯇꯥꯕꯒꯤꯅ ꯅꯪꯒꯤꯗꯣ ꯕꯣꯔꯥ ꯑꯃꯈꯛꯇꯪ ꯇꯥꯕ ꯐꯪꯕꯗꯣ
ꯈꯪꯗꯦ ꯀꯃꯥꯏꯅ ꯇꯥꯕꯩꯅꯣ
ꯎꯝ ꯏꯁ ꯃꯤ ꯃꯆꯥꯗꯤ ꯏꯁ ꯐꯖꯅ ꯈꯨꯝꯃꯒ ꯂꯩꯥꯏꯌꯦꯀꯣ ꯀꯅꯥꯕꯨꯔꯥ ꯈꯪꯗꯦꯍꯦ
ꯑꯦꯍ ꯍ ꯍ ꯍꯥꯏꯗꯣꯛꯄ ꯌꯥꯗꯦ
ꯍꯥꯏꯗꯣꯛꯄꯤꯌꯣ
ꯍꯥꯏꯗꯣꯛꯄ ꯌꯥꯗꯦ
ꯑꯩꯒꯤ ꯍꯥꯏꯗꯣꯛꯄꯤꯌꯣ ꯑꯩꯗꯤ ꯀꯅꯥꯕꯨꯁꯨ ꯍꯥꯏꯗꯣꯛꯄꯤꯔꯣꯏ
ꯑꯦꯍ ꯍ ꯍ ꯍ
ꯍꯥꯏꯗꯣꯛꯅꯤꯡꯉꯣ ꯍꯥꯏꯗꯣꯛꯅꯤꯡꯗꯕꯗꯣ
ꯍꯥꯏꯗꯣꯛꯄ ꯌꯥꯗꯤꯌꯦ
ꯏꯁ ꯏ ꯃꯆꯥꯗꯤꯤ ꯋꯥ ꯌꯥꯝ ꯂꯜꯂꯦ ꯀꯣ꯫
ꯂꯣꯠꯄꯅꯦ
ꯀꯔꯤꯒꯤ ꯂꯣꯠꯄ ꯀꯗꯥꯏꯗ ꯂꯣꯠꯄꯅꯣ ꯅꯪꯒꯤ ꯅꯪꯒꯤ ꯋꯥꯗ ꯀꯔꯥꯏꯗ ꯂꯣ ꯍꯥꯥ
ꯂꯣꯅꯤꯡꯉꯥꯏ ꯂꯩꯇꯤꯌꯦ ꯂꯣꯠꯇꯤꯑꯦ꯫
ꯅꯪꯒꯤ ꯋꯥꯗꯣ ꯀꯗꯥꯥꯏ ꯂꯣꯠꯄ꯭ꯔꯣ ꯑꯜꯃꯤꯔꯥꯗ ꯂꯣꯠꯄ꯭ꯔꯥ꯫
ꯅꯪꯒꯤ ꯄꯤꯂꯣꯗ ꯂꯣꯠꯄ꯭ꯔꯥ ꯅꯪꯒꯤ ꯃꯅꯤ ꯄꯥꯔꯁꯇ ꯂꯣꯠꯄ꯭ꯔꯣ
ꯂꯣꯠꯇꯦ ꯍꯥꯏꯕꯅꯦ ꯎꯝ ꯎꯝ ꯂ ꯐꯧ ꯊꯥꯗ꯭ꯔꯤ ꯍꯥꯏꯕ ꯅꯣꯏꯒꯤ
ꯐꯧ ꯊꯥꯗꯦ ꯎꯝ ꯂꯧ ꯂꯤꯡꯗꯦ ꯐꯧꯍꯨꯟꯕ ꯄꯝꯐꯦꯟ ꯎꯝ
ꯇꯥꯎꯔꯒꯦ
ꯑꯁ꯫ ꯑꯃꯗꯅ ꯂꯧꯔꯥꯛ ꯑꯃꯗꯅ ꯂꯧꯔꯥꯛ ꯂꯧꯈꯥꯏ ꯑꯃꯗꯅ ꯁꯦꯡꯉꯝ ꯈꯔ ꯍꯦꯜꯂꯦ
ꯑꯁ ꯂꯧ ꯌꯥꯝ ꯂꯩꯀꯣ ꯃꯤꯗꯤ
ꯅꯠꯇꯦ ꯂꯧ ꯑꯃꯗꯤ ꯑꯃꯈꯛꯇꯅꯦ ꯑꯩꯈꯣꯏꯒꯤꯗꯤ ꯑꯅꯤꯗꯤ ꯃꯤꯒꯤ ꯁꯥꯟꯕꯅꯦ
ꯑꯣ ꯌꯥꯝ ꯀꯜꯂꯦꯀꯣ ꯂꯧꯒ ꯌꯥꯝ ꯎꯏꯀꯣ
ꯏꯁ ꯈꯣꯏꯗꯤ ꯆꯥꯛꯇꯪ ꯆꯥꯔꯒ ꯍꯤꯡꯉꯒꯦ
ꯑ ꯍ ꯍ ꯍ ꯌꯥꯝ ꯐꯩꯀꯣ
ꯄꯥꯏ ꯂꯩꯇꯦ ꯑꯩꯈꯣꯏꯅ ꯂꯧ ꯎꯕ ꯅꯅ ꯅꯣꯏꯅ ꯊꯕꯛ ꯄꯨꯕꯥ
ꯎꯝ ꯎꯝ ꯎꯝ
ꯎꯝ ꯍꯨꯝ ꯑꯆꯨꯝ ꯑꯆꯨꯝꯕ ꯉꯥꯡꯂꯛꯀꯅꯤꯀꯣ ꯑꯩꯗꯤ
ꯅꯪ ꯌꯦꯔꯨꯝ ꯐꯨꯠ ꯑꯐꯨꯠꯄꯗꯣ ꯆꯥꯔꯀꯥꯟꯗ ꯀꯌꯥꯃꯨꯛ ꯆꯥꯕ ꯉꯝꯕ꯭ꯔꯥ ꯑꯃꯔꯛ ꯆꯥꯔ ꯀꯥꯟꯗ
ꯀꯩ ꯌꯦꯔꯨꯝ ꯑꯐꯨꯠꯄꯗꯣ
ꯎꯝ
ꯇꯔꯥꯒꯨꯝꯕ ꯆꯥꯕ ꯉꯝꯃꯦ
ꯑꯁ ꯇꯔꯥꯒꯨꯝꯕ
ꯑꯥ
ꯌꯥꯏꯍꯦ ꯈꯔꯥꯒꯨꯝꯕꯗꯤ
ꯅꯩꯕ꯭ꯔꯣ
ꯌꯥꯏꯗ ꯑꯗꯨ ꯉꯝꯗꯤ ꯉꯝꯕ꯭ꯔꯥ ꯇꯔꯥꯃꯨꯛꯇꯨ
ꯑꯣ ꯑꯃꯨꯔꯛ ꯆꯥꯈ꯭ꯔꯦ ꯇꯔꯥ ꯑꯩꯈꯣꯏ ꯀꯝꯄꯤꯇꯤꯁꯟ ꯇꯧꯕꯀꯣ
ꯎꯝ
ꯑꯗꯣ ꯎꯝ ꯇꯔꯦꯠꯀꯨꯝꯕꯁꯤꯅ ꯈꯔ ꯆꯥꯏꯌꯦ ꯇꯔꯦꯠꯀꯨꯝꯕꯁꯤꯅ ꯈꯔ ꯐꯩꯌꯦ ꯇꯔꯥ ꯇꯔꯥꯃꯨꯛꯀ ꯆꯥꯕꯗꯨꯗꯤ ꯄꯨꯛꯁꯦ ꯂꯩ ꯌꯥꯗ꯭ꯔꯦꯕ
ꯀꯃꯥꯏꯅ ꯇꯧꯕ꯭ꯔꯥ
ꯄꯨꯛꯁꯦ ꯃꯇꯨꯝ ꯃꯇꯨꯝ ꯇꯥꯔꯒꯅꯦ ꯌꯥꯝ ꯅꯨꯡꯉꯥꯏꯇꯦ
ꯑꯩꯗꯤ ꯇꯔꯦꯠ ꯇꯔꯦꯠꯃꯨꯛꯇꯤ ꯆꯥꯈ꯭ꯔꯦ
ꯎꯝꯝ ꯑꯗꯨꯁꯨ ꯍꯥꯊꯨ ꯍꯥꯊꯨ ꯆꯥꯕꯤ ꯍꯥꯟꯕ ꯇꯥꯟꯅꯕꯤ ꯑꯗꯨꯃꯥꯏꯅ ꯇꯧꯅ ꯆꯥꯕꯒꯤ
ꯑꯗꯨꯟ ꯎꯝ ꯑꯗꯨ ꯅꯪꯅ ꯃꯀꯣꯛ ꯊꯨꯝꯒꯔꯦ
ꯎꯝ ꯑꯩꯅ ꯊꯨꯡꯗꯦ ꯅꯨꯄꯥ ꯑꯃꯅ꯫
ꯀꯌꯥꯃꯨ ꯅꯨꯄꯥ ꯑꯃꯅ
ꯅꯨꯄꯥ ꯑꯃꯅ ꯇꯔꯥꯗꯣ ꯃꯤꯅꯤꯠ ꯃꯉꯥꯗ ꯆꯥꯕ
ꯑꯣꯏꯁ ꯋꯥ꯫ ꯌꯥꯝꯃꯦꯍꯦ ꯑꯗꯨꯗꯤ
ꯎꯝ
ꯀꯃꯥꯏ ꯆꯥꯕ ꯖꯥꯠꯅꯣꯀꯣ ꯃꯛ ꯃꯛ ꯃꯀꯨꯗꯣ ꯍꯥꯟꯅ ꯈꯛꯇꯣꯛꯂꯝꯕ꯭ꯔꯥ
ꯑ ꯃꯀꯨꯗꯣ ꯍꯥꯟꯅ ꯈꯣꯛ ꯃꯀꯨꯗꯣ ꯈꯣꯛꯇꯕꯤꯗꯅꯦ ꯃꯀꯨ ꯃꯁꯥ ꯃꯁꯥ ꯃꯊꯟꯗ ꯈꯣꯛꯑꯒ ꯆꯥꯗꯣꯏꯕ ꯍꯥꯏꯗꯤ ꯑꯃ ꯎꯃꯤꯉꯩꯗ ꯑꯃ ꯈꯣꯛꯑꯅꯤ ꯑꯃ ꯎꯝꯃꯤꯉꯩꯗ ꯑꯃ ꯈꯣꯛꯑꯅꯤ ꯅꯠꯇ꯭ꯔꯅꯦ
ꯑ
ꯎꯝ
ꯑꯗꯨ ꯅꯪ ꯑꯣꯛꯁꯥꯗꯣ ꯀꯤꯂꯣ ꯇꯪꯈꯥꯏꯗ ꯆꯥꯕ ꯉꯝꯕ꯭ꯔꯥ
ꯑꯩ ꯑꯗꯨꯗꯤ ꯉꯝꯃꯣꯏꯌꯦ ꯅꯥꯔꯅꯤ ꯌꯦꯟꯗꯤ꯫ ꯌꯦꯟꯗꯤ ꯉꯝꯕꯁꯨ ꯌꯥꯏ ꯆꯥꯛ ꯌꯥꯎꯗꯕꯤꯗ ꯌꯦꯟ ꯈꯇꯪ ꯆꯥꯅꯤꯡꯉꯦ
ꯅꯪꯁꯨ ꯆꯥꯕꯗꯗꯤ ꯌꯥꯕ ꯃꯥꯜꯂꯦꯀꯣ ꯅꯪꯁꯨꯀꯣ ꯑꯁ ꯅꯁꯥ ꯅꯁꯥꯗꯣ
ꯑꯩ ꯌꯥꯝ ꯆꯥꯎꯕꯅꯦ ꯌꯥꯝ ꯅꯣꯏꯕꯅꯦ꯫ ꯅꯣꯏꯗꯕ ꯃꯥꯟꯕ꯭ꯔꯕꯥ
ꯎꯝ ꯌꯥꯝ ꯀꯟꯅ ꯅꯣꯏꯗꯦꯗ
ꯍꯣꯏꯍꯦ
ꯌꯥꯝ ꯀꯟꯅ ꯅꯣꯏꯗꯦꯗ ꯅꯣꯏꯗꯤ꯫
ꯅꯣꯏꯕꯨꯗꯤ ꯅꯣꯏꯌꯦ ꯑꯦꯁ ꯊꯥꯔ ꯈꯣꯏꯗꯤꯁꯨ ꯅꯣꯏꯌꯦ
ꯃꯤꯒꯤ ꯃꯤꯡ ꯄꯜꯂꯛꯀꯅꯨ ꯎꯝ ꯍ
ꯑꯣꯑꯣ ꯑꯣ ꯀꯥꯎꯋꯦ ꯀꯥꯎꯋꯦ
ꯄꯤ ꯄꯤ
ꯁꯦꯔꯥꯟ ꯇꯨꯔꯥꯟ ꯍꯧꯔꯛꯑꯅꯤ ꯁꯤꯗꯩꯗꯤ
ꯨꯕꯨꯠꯀꯤ ꯕꯨꯠ ꯅꯥꯟꯗꯣ ꯕꯨꯠ ꯎꯏ ꯍꯥꯏꯌꯦ꯫
ꯁꯅ
ꯅꯪꯒꯤ ꯑꯩ꯫ ꯅꯪꯒꯤ ꯑꯩ ꯏꯁꯤꯡ ꯂꯣꯏꯅꯃꯛ ꯁꯠꯇꯣꯛꯄ ꯁꯠꯇꯣꯛ ꯐꯨꯛꯇꯣꯛꯄꯒꯤ ꯋꯥꯔꯤ ꯂꯩꯕꯤꯈ꯭ꯔꯦꯀꯣ꯫
ꯎꯝ ꯗꯗ꯭ꯔꯤ ꯃꯥꯜꯂꯦ꯫
ꯁꯦꯡꯕ
ꯑꯣ
ꯑꯁ ꯑꯩꯗꯤ ꯏꯕꯤꯒꯦ ꯑꯩ ꯏꯄꯥꯇꯣꯟꯒꯤ ꯃꯆꯥꯒ ꯑꯩꯒꯀꯣ
ꯑꯥ
ꯁꯨꯇꯤ ꯉꯟꯅ ꯊꯥꯏꯕ ꯀ꯭ꯂꯥꯁ ꯑꯦꯒꯨꯝꯕ ꯑꯣꯏꯔꯝꯒꯅꯤ ꯑꯗꯨꯀꯥꯟꯗ꯫ ꯊꯤꯅꯅ ꯊꯥꯛ ꯏꯕꯥꯅꯤꯗꯣ
ꯑꯥ꯫
ꯆꯥꯛ ꯆꯥꯃꯤꯟꯅꯅꯤꯡꯉꯥꯏ ꯇꯧꯔꯦꯕ ꯏꯕꯥꯅꯤꯗ ꯇꯧꯕꯗꯣ ꯅꯣꯄꯥꯞ ꯈꯛꯇꯣꯛꯑꯒ ꯅꯣꯄꯥꯞ ꯑꯃꯠ ꯅꯣꯕꯥꯞꯀ ꯆꯆꯥꯒ ꯇꯣꯠꯁꯤꯠꯂꯒ ꯆꯥꯔꯦ ꯏꯕꯥꯅꯤꯗꯣ
ꯑ
ꯃꯣꯏꯕꯥꯅ ꯆꯩꯔꯦ ꯀꯔꯤ ꯑꯗꯨ ꯆꯥꯕꯁꯨ ꯀꯔꯤꯗ ꯆꯥ ꯀꯔꯤꯗ ꯆꯥꯕ꯭ꯔꯥ ꯈꯔ ꯍꯥꯏꯔꯒ꯫ ꯇꯦꯕꯜ ꯃꯈꯥꯗ ꯆꯥꯕ ꯏꯕꯥꯅꯤꯗꯣ
ꯑꯥ꯫
ꯃꯣꯏ ꯏꯕꯥꯅ ꯆꯩꯔꯦ ꯏꯕꯥꯅꯤꯕꯨ ꯆꯩꯔꯦ ꯆꯩ ꯆꯩꯕꯗꯣ ꯃꯣꯏ ꯌ ꯑꯃꯗ ꯂꯩ ꯂꯩꯇ꯭ꯔꯦ ꯂꯩꯇ꯭ꯔꯒ ꯏꯄꯨ ꯈꯣꯏꯗ ꯂꯥꯛꯑꯦ ꯏꯄꯨꯈꯣꯏꯗ ꯂꯥꯛꯑꯒ ꯃꯣꯏꯒꯤ ꯍꯤꯡꯒꯣꯜꯗꯣ ꯃꯅꯨꯡꯗ ꯂꯩꯌꯦꯕ ꯃꯣꯏ ꯌꯨꯝ ꯃꯅꯨꯡꯗ ꯑꯗꯨꯗ ꯆꯪꯂꯛꯑꯒ ꯃꯣꯏꯗꯣ ꯁꯤꯡ ꯌꯥꯝ ꯐꯖꯅ ꯊꯥꯔ ꯊꯥꯔꯝꯃꯦꯕ
ꯑꯥ
ꯁꯤꯡꯗꯣ ꯂꯣꯏꯅꯃꯛ ꯐꯨꯛꯇꯣꯛꯑꯦ ꯐꯨꯛꯇꯣꯛꯑꯒ ꯅꯥꯂꯥꯗ ꯄꯩꯁꯤꯜꯂꯦ ꯏꯕꯥꯅꯤꯗ꯫ ꯅꯣꯡ ꯅꯤꯅꯤ ꯍꯨꯝꯅꯤꯃꯨꯛ꯫ ꯍꯞꯇꯥ ꯑꯃꯃꯨꯛ ꯂꯩꯔꯝꯒꯅꯤ ꯍꯞꯇꯥꯃꯨꯛ ꯂꯩꯔꯝꯃ ꯀꯥꯟꯗ ꯈꯪꯗꯧꯑꯦ ꯑꯩ ꯀꯛꯏꯕ ꯑꯩꯈꯣꯏꯗ
ꯑꯥ
ꯂꯣꯏꯅꯃꯛ ꯄꯨꯝꯃ ꯀꯥꯟꯗ ꯈꯪꯗꯣꯛꯑꯦ ꯏꯕꯥꯅꯤꯕꯨ ꯆꯩꯌꯦ ꯀꯔꯤꯒꯤꯈꯤꯇꯪ ꯅꯨꯄꯥꯅꯤ ꯂꯣꯏꯅ ꯇ ꯑꯣꯥ ꯃꯤꯕꯤꯖ
ꯎꯝ꯫
ꯄꯣꯇꯣ ꯑꯃꯒ ꯍꯥꯏꯕ ꯌꯥꯗ꯭ꯔ ꯁꯤꯗꯤ ꯌꯣꯟꯕꯁꯨ ꯌꯥꯗ꯭ꯔꯦ ꯑꯔ ꯐꯅꯤꯃ
ꯎꯝ
ꯑꯗꯨ ꯅꯣꯡ ꯅꯤꯅꯤ ꯍꯞꯇꯥ ꯑꯃꯃꯨꯛ ꯂꯩꯕ꯭ꯔꯥ ꯊꯥ ꯑꯃꯃꯨꯛ ꯂꯩꯕ꯭ꯔꯥ ꯃꯅꯤꯡꯗ ꯊꯥꯏꯅꯗꯤ ꯀꯩꯅꯣ ꯑꯡ꯫ ꯒ꯭ꯔꯥꯁꯇ ꯀꯩꯅꯣ ꯌꯥꯝꯅ ꯂꯥꯛꯏꯅ ꯅꯨꯡꯉꯥꯏꯅꯕꯗꯣ꯫
ꯎꯝ
ꯃꯅꯤꯡꯗ ꯌꯥꯝꯅ ꯂꯩꯔꯝꯕ ꯑꯗꯨꯗꯣ ꯂꯛꯂꯤ ꯂꯛꯂꯤ ꯕꯣꯇꯜꯗꯨꯣ ꯇꯔꯥꯃꯨꯛ ꯑꯣꯏꯔꯝꯒꯅꯤ ꯇꯔꯥꯃꯨꯛ ꯑꯣꯏꯔꯝꯕꯗꯣ ꯄꯣꯊꯥꯔꯒ ꯄꯨꯈ꯭ꯔꯤ ꯑꯃ ꯂꯩꯑꯦꯕ
ꯎꯝ꯫
ꯄꯨꯈ꯭ꯔꯤꯗ ꯂꯣꯏꯃꯠ ꯇꯨꯗꯦꯛꯄꯤꯕ ꯏꯕꯥꯅꯤꯅ ꯑꯗꯨꯁꯨ
ꯑ ꯌꯥꯝ ꯌꯥꯝ ꯐꯕ ꯋꯥꯔꯤꯅꯤꯅꯦ
ꯎꯝ ꯌꯥꯝ ꯌꯥꯝꯅ ꯐꯕ ꯋꯥꯔꯤꯅꯤ
ꯑ ꯍꯥꯏꯔꯒꯅꯦ꯫
ꯎꯝ
ꯀꯪꯂꯥ ꯌꯦꯟꯁꯦ
ꯎꯝ
ꯀꯪꯂꯥꯌꯦꯡ ꯈꯪꯕ꯭ꯔꯥ
ꯀꯪꯂꯅꯥꯥ ꯌꯦꯡ ꯀꯔꯝꯕ ꯌꯦꯟꯂꯣ
ꯀꯪꯂꯥ ꯌꯦꯟ ꯃꯁꯔꯨꯝꯗꯣ
ꯎꯝ
ꯈꯪꯕ꯭ꯔꯥ꯫
ꯎꯝ
ꯈꯪꯗꯦ ꯅꯪ ꯈꯨꯈꯨꯝꯁꯦ
ꯈꯪꯉꯦꯍꯦ ꯆꯤꯡꯒꯨꯝꯅ ꯆꯤꯡꯒꯨꯝ ꯅꯠꯇ꯭ꯔꯣ ꯅꯪ ꯍꯥꯏꯔꯤꯗꯣ
ꯆꯦꯡꯒꯨꯝ ꯆꯦꯡꯒꯨꯝꯗ ꯀꯪꯂꯥꯌꯦꯟ ꯍꯥꯏꯕ ꯃꯆꯥ ꯃꯆꯥꯗ ꯖꯥꯠꯇꯨ ꯑꯃꯦꯠꯄꯒ ꯆꯥꯕ ꯌꯥꯝ ꯍꯥꯎꯕꯗꯨ ꯀꯣ꯫
ꯑ ꯍꯥꯎꯔꯦ ꯈꯪꯈ꯭ꯔꯦ ꯈꯪꯈ꯭ꯔꯦ ꯅꯪ ꯍꯧꯖꯤꯛ ꯍꯥꯏꯕꯗꯣ
ꯄꯥꯛꯅꯝ ꯇꯥꯏꯞꯇ ꯅꯝꯕꯤꯔꯁꯨ ꯍꯥꯎꯕꯗꯣ ꯄꯥꯛꯅꯝ ꯀꯪꯂꯥꯌꯦꯟꯒꯤ ꯄꯥꯛꯅꯝꯁꯨ ꯍꯥꯎꯋꯤꯗꯅ ꯎꯝ ꯑꯗꯨ ꯑꯗꯨꯗꯣ
ꯎꯝ
ꯋꯥꯗ ꯄꯥꯟꯕ꯭ꯔꯥ ꯎꯗ ꯄꯥꯟꯕ꯭ꯔꯥ
ꯎꯗ ꯄꯥꯜꯂꯦ ꯋꯥꯗꯗꯤ ꯄꯥꯗꯦꯍꯦ
ꯑꯗꯣ ꯋꯥꯗ ꯋꯥꯗ ꯑꯩꯈꯣꯏꯗ ꯄꯥꯟꯕꯁꯦ ꯃꯥꯟꯕ ꯑꯩꯅ
ꯎꯝꯝ ꯎꯝ ꯋꯥꯗ ꯍꯥꯏꯕꯨ ꯀꯩꯅꯣ ꯋꯥꯗꯁꯨꯀꯣ ꯃꯔꯛꯇ ꯄꯥꯟꯕꯒꯨꯝ ꯌꯥꯎꯋꯦ ꯋꯥꯗꯁꯨ
ꯑꯣ
ꯅꯣꯡ ꯋꯥꯗ ꯆꯣꯜꯂꯒ ꯀꯔꯤꯅꯣ ꯇꯧꯕ ꯀꯥꯟꯗꯀꯣ
ꯎꯝ
ꯑꯗꯨꯁꯨ ꯑꯀꯪꯕ
ꯑꯣ
ꯄꯥꯟꯕ꯭ꯔꯥ ꯅꯣꯏꯔꯣꯝꯗꯥꯥ
ꯑꯗꯣ ꯑꯗꯨꯔ ꯈꯪꯗꯕ
ꯍꯥꯥ
ꯑꯗꯨꯔ ꯈꯪꯗꯕ
ꯎꯝ ꯊꯥꯎꯋꯦꯀꯣ ꯑꯗꯨ ꯑꯗꯨ ꯆꯦꯡꯒꯨꯝꯗꯣ ꯑꯗꯨ ꯀꯪ ꯀꯪꯂꯥꯌꯦꯟ ꯀꯧꯕ꯭ꯔꯥ ꯑꯗꯨꯏꯗꯣ
ꯑꯧ ꯀꯪꯂꯥꯌꯦꯟ ꯀꯧꯋꯦꯕ
ꯑꯝ
ꯑꯗꯣ ꯃꯥꯟꯁꯨ ꯃꯥꯟꯕꯒꯨꯝ ꯃꯥꯟꯁꯨ ꯃꯥꯟꯗꯕꯒꯨꯝ ꯑꯩꯗꯣ
ꯑꯗꯣ ꯍꯦꯛꯑꯣꯅ
ꯀꯤꯖꯔꯤꯅꯤꯅꯦ
ꯎꯝ ꯌꯦꯟꯗ ꯄꯤꯖꯧꯑꯣ ꯌꯦꯟꯗ ꯄꯤꯖꯔꯀꯥꯟꯗ ꯌꯦꯟꯗꯣ ꯆꯥꯔꯗꯤ ꯆꯥꯏ ꯃꯤꯅ ꯑꯗꯨꯝ ꯆꯟꯅꯩ ꯍꯥꯏꯕ ꯅꯠꯇ꯭ꯔꯣ
ꯑ ꯍꯃꯦꯡ ꯍꯥꯏꯕ ꯅꯠꯇ꯭ꯔꯣ
ꯃꯌꯥꯏ ꯅꯠꯇꯦꯍꯦ ꯌꯦꯟ ꯍꯥꯏꯍꯦ
ꯎꯝ
ꯑꯗꯨ ꯑꯗꯨ ꯑꯃꯦꯠꯄꯗꯗꯤ ꯈꯪꯉꯔꯣꯏꯀꯣ ꯎꯝ ꯑꯁ ꯑꯐꯨꯠ ꯅꯣꯏꯗꯣ ꯐꯨꯠꯂꯒ ꯀꯃꯥꯏꯅ ꯇꯧꯕ꯭ꯔꯥ ꯑꯗꯨꯏꯗꯣ
ꯐꯨꯠꯂꯒꯅꯦ ꯑꯃꯦꯠꯄꯗ ꯃꯦꯠꯂꯒ ꯆꯥꯏꯌꯦ ꯁꯤꯡ ꯃꯅꯥꯒ ꯀꯩ ꯀꯩꯅꯣ ꯍꯥꯞꯄꯒ
ꯐꯨꯜꯂꯒꯀꯣ
ꯎꯝ
ꯐꯨꯠꯄ ꯀꯥꯟꯗ ꯎꯃꯣꯔꯣꯛ ꯍꯥꯞꯄꯣ ꯎꯃꯣꯔꯣꯛꯇꯣ ꯄꯨꯔꯥ ꯃꯨꯔꯥꯛꯑꯗꯤ ꯆꯥꯔꯅꯨ ꯍꯥꯏꯕ ꯅꯠꯇ꯭ꯔꯣ
ꯑꯣ
ꯌꯥꯝ ꯌꯥꯝꯅ ꯄꯥꯟꯕ꯭ꯔꯅꯦ
ꯎꯝ ꯌꯥꯝ ꯄꯥꯂꯦ
ꯎꯝ ꯑꯁ ꯅꯍꯥꯟ ꯀꯩꯅꯣ ꯑꯩꯈꯣꯏ ꯎꯃꯪꯗ ꯆꯠꯂꯀꯥꯟꯗꯀꯣ ꯑꯁ
ꯑꯝ
ꯐꯖꯅ ꯄꯥꯜꯂꯝꯕ ꯑꯁ ꯃꯇꯝꯗ ꯑꯩ ꯈꯪꯍꯧꯔꯗꯤ ꯌꯥꯝ ꯑꯁ ꯍꯦꯛ ꯂꯀꯥꯟꯗ ꯍꯦꯛꯇꯣꯏꯅꯤꯅꯦ ꯑꯁ ꯑꯩꯈꯣꯏ ꯎꯔꯤꯀꯥꯟꯗ ꯂꯣꯏꯅꯃꯛ ꯀꯪꯈ꯭ꯔꯦ
ꯑꯣ
ꯌꯥꯝꯅ ꯄꯥꯝꯃꯨꯏꯌꯦ ꯑꯗꯨꯏꯗꯣ
ꯎꯝ
ꯑꯃꯨꯛ ꯆꯣꯠꯂꯥꯛꯗꯔ ꯅꯣꯡ ꯅꯣꯡ ꯆꯨꯨꯔꯗꯤ ꯑꯗꯨꯏꯗꯣ
ꯑꯣ
ꯑꯃꯨꯛꯀꯁꯨ ꯄꯨꯝꯂꯝꯒꯗꯕ ꯃꯥꯜꯂꯤꯅꯦ ꯂꯣꯏꯅꯃꯛ꯫ ꯌꯥꯝꯃꯦ ꯅꯍꯥꯟ ꯑꯩꯈꯣꯏ ꯊꯦꯡꯅꯕꯗꯣ ꯑꯁ ꯂꯣꯏꯅꯃꯛ ꯀꯪꯕ ꯋꯥꯅꯤꯗ
ꯑꯣ ꯑꯩꯈꯣꯏ ꯌꯨꯝ ꯃꯅꯥꯛꯇꯅꯦ꯫
ꯎꯝ
ꯎ ꯎ ꯎ ꯈꯔ ꯄꯩꯌꯦꯕꯀꯣ
ꯎꯝ
ꯑ ꯃꯩ ꯊꯥꯅꯕꯅ
ꯎꯝ꯫
ꯑꯗꯣ ꯑ ꯑ ꯀꯩꯕꯥ꯫ ꯎꯗ ꯂꯩꯒꯟꯕꯗꯨ ꯀꯩꯥꯑꯥꯕ꯫
ꯎꯐꯛꯂꯣ
ꯅꯠꯇꯕꯥ ꯆꯥꯕ ꯌꯥꯕꯗꯨ꯫ ꯆꯒꯨꯝ
ꯆꯤꯡꯒꯨꯝ ꯎꯝ
ꯑꯥ ꯆꯦꯡꯒꯨꯝ ꯎꯗ ꯄꯥꯟꯕ ꯖꯥꯠꯇꯣ ꯀꯟꯕ ꯖꯥꯠꯇꯣ
ꯌꯥꯝꯅ ꯀꯟꯕ
ꯑꯥꯎ ꯌꯥꯝ ꯀꯟꯕ ꯆꯥꯠꯇꯣ ꯆꯥꯎ ꯌꯥꯕ ꯊꯨꯝꯃꯒ
ꯅꯅꯥꯎ ꯍꯧꯖꯤꯛ ꯍꯥꯏꯕ ꯆꯤꯡꯒꯣꯝꯗꯨꯗꯤ ꯅꯠꯇꯦꯀꯣ